ꯑꯦ
ꯀꯩꯌꯥ ꯍꯦ
ꯑꯗꯨꯃꯥꯏꯅ ꯇꯧꯔꯥꯛꯀꯅꯨ ꯀꯔꯤꯅꯣ
ꯀꯔꯤꯅꫭ ꯅꯪ ꯀꯔꯤ ꯇꯧꯔꯦ
ꯃꯇꯝ ꯌꯥꯝ ꯂꯧꯏꯅ ꯅꯪ
ꯎꯝ ꯑꯁꯤꯗ ꯋꯥ ꯉꯥꯡꯂꯒ ꯂꯩꯕ
ꯐꯨꯔꯤꯠ ꯃꯐꯝ ꯈꯪꯗꯕꯒꯤ ꯀꯟꯅ ꯊꯤꯔꯒ ꯂꯩꯑꯦ
ꯍ
ꯐꯤꯔꫭꯟꯁꯨ ꯌꯥꯝꯕꯅꯤꯅꯀꯣ ꯑꯁ ꯑꯃꯗ ꯑꯃꯨꯛ ꯑꯃꯗ ꯑꯃꯨꯛ
ꯁꯦꯀꯦꯟ ꯍꯦꯟ ꯑꯣꯏꯅ ꯑꫭꯟꯅꯤ ꯌꯦꯟꯊꯣꯛꯑꫭ
ꯎꯝ ꯑꯗꯨꯃꯥꯏꯟ ꯇꯧꯔꯥꯁꯤꯔꯥ ꯈꯪꯗꯦ ꯑꯗꯨ ꯑꯣꯏꯔꯁꯨ ꯑꯃꯨꯛ ꯑꯃꯨꯛ ꯈꯟꯇꯣꯛꯑꯁꯨ ꯑꯃꯨꯛ
ꯎꯝ
ꯄꯤꯊꯣꯛꯄꯗꯨ ꯄꯥꯝꯃꯨꯕ
ꯑꯦ
ꯑꯗꯨꯃꯥꯏ ꯇꯧꯕꯅꯤ
ꯄꯤꯊꯣꯛ ꯑꫭ ꯋꯦꯇꯤꯡ ꯁꯦꯠ ꯅꯠꯇꯕ ꯕ꯭ꯔꯖꯔ ꯁꯦꯠꯇꯥ ꯁꯦꯀꯦꯟ ꯍꯦꯟ ꯗꯨꯀꯥꯟ ꯑꯣꯏꯅ ꯐꯝꯈꫭ
ꯎꯝ ꯐꯝꯁꯤꯔꯥ
ꯕꯥꯛꯀꯤꯅꯥ ꯇꯧꯔꯛꯀꯅꯤ
ꯌꯥꯗꯦꯅꯦ ꯑꯩꯈꯣꯏ ꯍꯣꯟꯗꯁꯦ ꯇꯧꯕ ꯌꯥꯗꯦꯕ
ꯕꯤꯖꯤꯅꯦꯁ ꯇꯧꯕ ꯌꯥꯗꯕꯅꯤ
ꯎꯝ ꯕꯤꯖꯤꯅꯦꯁ ꯇꯧꯕ ꯃꯍꯨꯠꯄꯨꯗꯤ ꯑꯩꯈꯣꯏꯕꯨ ꯃꯣꯏꯅ ꯍꯥꯠꯇꯣꯛꯀꯅꯤ
ꯌꯥꯔꯣꯏ ꯑꯩꯁꯨ ꯑꯁ ꯍꯩꯇꯦ
ꯃꯐꯝ ꯑꯃꯗ ꯆꯠꯂꯒ ꯃꯣꯃꯣ ꯌꯣꯟꯕ ꯆꯠꯂꯁꯤꯔꯥ ꯈꯪꯗ꯭ꯔꯦ
ꯆꯠꯂꯁꯦ ꯂꯥꯛꯑꯦ ꯍꯥꯏꯔꯁꯨ ꯂꯥꯛꯇꯦ ꯅꫭꯏꯗꯤ
ꯊꯕꯛ ꯂꯩꯇꯕꯅꯤꯅ ꯂꯥꯛꯄꯕꯨꯗꯤ
ꯂꯥꯛꯑꯗꯤ ꯂꯩꯒꯅꯤ
ꯂꯩꯔꯦ ꯂꯥꯛꯑꯣ ꯗꯥꯏꯔꯦꯛ ꯍꯥꯏꯔꯀꯥꯟꯗ ꯂꯥꯛꯄ ꯆꯠꯄꯕꯨꯗꯤ ꯍꯦꯟꯅ ꯐꯔꯦꯗꯅ ꯑꯗꯨꯗ ꯂꯥꯛꯑꯒ ꯀꯔꯤ ꯀꯔꯤꯅꯣ ꯑꯃꯨꯛ ꯆꯠꯊꯣꯛ ꯆꯠꯁꯤꯟ
ꯑꯗꯨꯅ ꯇꯜꯂꯦꯕ
ꯊꯤꯕꯤꯕ ꯊꯤꯕꯤꯅꯤꯉꯥꯏ ꯃꯤ ꯂꯩꯔꯗꯤ ꯌꯥꯕ
ꯍꯥꯥ
ꯊꯕꯛ ꯊꯤ ꯊꯤꯅꯤꯡꯉꯥꯏ ꯃꯤ ꯂꯩꯔ ꯗꯤ ꯌꯥꯕ ꯂꯩ ꯂꯩꯗ꯭ꯔꯗꯤ ꯎꯄꯥꯏ ꯂꯩꯇꯦ ꯑꯩꯈꯣꯏꯅ ꯊꯤꯒꯗꯕꯅꯤ
ꯊꯤꯕꯤꯌꯣ ꯅꯍ ꯎꯝ ꯍꯥꯏꯕꯅꯦ ꯈꯪꯗꯦ ꯊꯤꯕꯤꯗꯣꯏꯔꯥ ꯊꯤꯕꯤꯔꯛꯇꯣꯏꯔꯥ
ꯑꯩꯈꯣꯏꯗꯗꯤ ꯑꯃꯨꯛ ꯂꯥꯡꯕ ꯍꯧꯔꯦ
ꯆꯩꯇꯨꯞ ꯑꯃ ꯄꯥꯏꯔꯒ ꯀꯜꯂꯣ ꯂꯥꯡꯒꯅꯨ ꯍꯥꯏꯅ
ꯅꯨꯡꯗꯥꯗꯤ ꯌꯥꯝ ꯑꯃ ꯂꯥꯡꯕꯅꯦ
ꯎꯝ ꯅꯪ ꯐꯣꯟ ꯇꯧꯔꯛꯄ ꯀꯥꯟꯗꯣ
ꯎꯝ
ꯑꯗꯨꯗ ꯅꯣꯏꯔꯣꯝꯒꯤ ꯄꯥꯈꯪ ꯑꯃ ꯏꯝꯐꯥꯜꯗ ꯂꯩꯗꯅ
ꯎꯝ
ꯑꯗꯨꯗ ꯑꯗꯨ ꯀꯣꯜ ꯇꯧꯔꯝꯕꯅꯦꯕ ꯏꯕꯥꯅꯤ
ꯎꯝ
ꯑꯩꯕꯨ ꯊꯥꯔꯛꯄ ꯀꯥꯏꯗ ꯂꯩꯒꯦꯅ ꯑꯅ ꯌꯨꯝꯗ ꯂꯩꯌꯦ ꯍꯞꯇꯥ ꯑꯅꯤ ꯑꯍꯨꯝ ꯁꯨꯗꯧꯔꯦ ꯌꯨꯝꯗ ꯂꯩꯕ ꯊꯕꯛꯇꯣ ꯇꯧꯗ꯭ꯔꯕꯣ ꯎꯝ ꯇꯧꯗꯔꯦ ꯑꯩ ꯑꯩꯅ ꯊꯕꯛ ꯊꯤꯕꯤꯌꯨ ꯍꯥꯏꯔꯒ ꯅꯣꯏꯒꯤꯗꯣ ꯀꯩꯗꯧꯔꯦꯅ ꯍꯥꯏꯕ ꯑꯗꯨ ꯃꯇꯥꯡꯗ ꯅꯪ ꯀꯣꯜ ꯇꯧꯔꯛꯑꯦ ꯑꯗꯨꯅ ꯑꯩꯅ ꯅꯪ ꯊꯝꯃꯨꯔꯣ ꯑꯩ ꯑꯩ ꯐꯣꯟ ꯇꯧꯈꯤꯒꯦꯅ ꯍꯥꯏꯕ
ꯑꯗꯨ ꯃꯥꯁꯨ ꯍꯣꯏ ꯍꯣꯏ ꯊꯝꯃꯣ ꯊꯝꯃꯣ ꯊꯕꯛ ꯂꯩꯔꯥꯗꯤ ꯊꯕꯛ ꯊꯤꯕꯤꯌꯣꯅꯦ
ꯎ
ꯃꯥꯒꯗꯨꯁꯨ ꯀꯌꯥ ꯄꯤꯕꯖꯥꯠꯂꯣꯀꯣ
ꯃꯥꯥꯏꯗꯤ ꯀꯩ ꯊꯕꯛꯅꯣ
ꯈꯪꯗꯦ ꯑꯩꯁꯨ ꯀꯔꯤꯒꯤ ꯊꯕꯛꯔ ꯑꯁ ꯀꯔꯤꯔꯥ ꯎꯝ
ꯑꯁ ꯑꯩꯁꯨ ꯍꯥꯏꯕ ꯍꯩꯇꯦꯍꯦ ꯀꯔꯝ ꯃꯥꯥꯏꯅ ꯍꯥꯏꯁꯤꯔꯥ ꯍꯣꯇꯦꯜꯒꯨꯝꯕꯗ ꯀꯔꯤꯅꯣ ꯃꯣꯏꯒꯤ ꯃꯩ ꯉꯥꯟꯕ ꯖꯥꯠꯇꯨ
ꯕꯣꯛꯁ ꯕꯣꯛꯁ ꯑꯗꯨꯝ
ꯂꯩꯇ꯭ꯔꯔꯣ ꯑꯗꯨꯝ ꯂꯦꯇ
ꯂꯤꯇꯔ ꯑꯗꯨꯝ ꯍꯣꯇꯦꯜ ꯍꯥꯏꯔꯗꯤ ꯍꯣꯇꯦꯜ ꯑꯗꯨꯝ ꯏ ꯎꯝ ꯍꯥꯞꯄꯒ ꯂꯥꯏ ꯊꯣꯛꯄ ꯖꯥꯠꯇꯣ
ꯑꯥꯎ
ꯇ꯭ꯔꯣ ꯑꯩꯁꯨ ꯃꯃꯤꯡꯗꯣ ꯍꯥꯏꯕ ꯍꯩꯇꯦꯅꯦ
ꯃꯥꯔꯣ
ꯍꯥꯥ
ꯕꯥꯔꯣ
ꯕꯥꯔ
ꯎꯝ
ꯕꯥꯔ ꯅꯠꯇꯦꯍꯦ ꯑꯗꯨꯒꯨꯝꯕ ꯁꯦꯝꯕ ꯑꯗꯨꯒꯨꯝꯕ ꯁꯦꯝꯕ ꯃꯐꯝꯗ ꯂꯩꯌꯦꯕ ꯃꯥꯁꯤ ꯄꯦꯅꯥꯔ ꯕꯦꯅꯔ ꯃꯛꯇꯤ ꯅꯠꯇꯦꯗ ꯑꯁ ꯂꯤꯛꯂꯥꯒꯨꯝꯕ ꯍꯥꯞꯄꯦꯗꯅ ꯑꯩꯈꯣꯏꯅ ꯂꯦꯇꯔ ꯍꯥꯞꯄꯦꯗꯅ ꯂꯤꯛꯂꯥꯒꯨꯝꯕ ꯍꯥꯞꯄꯒ ꯂꯤꯛꯂꯥꯒꯤ ꯂꯦꯇꯔꯗꯨꯗ ꯃꯩꯥ ꯉꯥꯟ ꯉꯥꯟꯊꯣꯛꯔꯛꯄꯗꯨ
ꯈꯪꯗ꯭ꯔꯦ ꯇꯣꯛꯑꯣ ꯂꯣꯏ ꯍꯥꯏꯗꯣꯛꯔꯛꯑꯅꯤ ꯅꯪ ꯌꯥꯗ꯭ꯔꯦ
ꯑꯗꯨꯒꯨꯝꯕꯗꯣ ꯃꯥ ꯑꯗꯨꯒꯨꯝꯕ ꯊꯕꯛꯇꯣ ꯃꯥ ꯁꯨꯑꯦꯕ ꯑꯗꯨꯒꯤꯅꯤ ꯅꯨꯡꯗꯤ ꯅꯨꯡꯉꯥꯏꯕ ꯖꯥꯠꯅꯤꯗ ꯁꯟꯗꯦꯗꯤ ꯑꯣꯐ ꯇꯧꯋꯦ ꯍꯥꯏ
ꯑꯣ ꯂꯩꯔꯗꯤ ꯌꯥꯔꯦ
ꯎꯝ ꯆꯍꯤ ꯆꯨꯞꯄ ꯑꯣꯐ ꯂꯩꯇ꯭ꯔꯗꯤ ꯂꯣꯏꯔꯦꯍꯦ
ꯑ ꯍꯩ
ꯌꯥꯝ ꯋꯥꯕꯅꯦꯕ ꯑꯩꯈꯣꯏꯖꯦ
ꯍꯨꯝ ꯍꯨꯝ ꯉꯁꯤꯗꯤ ꯁꯟꯗꯦꯅꯤ ꯅꯣꯏꯗꯤ ꯀꯣꯏꯕ ꯀꯨꯝ ꯇ ꯆꯠꯇ꯭ꯔꯣ
ꯑꯁ ꯁꯟꯗꯦꯅꯦꯐꯥꯎ ꯈꯪꯗ꯭ꯔꯦꯗ ꯑꯩꯈꯣꯏꯗꯤ
ꯂꯣꯏꯅ ꯁꯟꯗꯦ ꯑꯣꯜꯂꯦ ꯍꯥꯏꯕꯅ
ꯁꯟꯗꯦ ꯌꯦꯉꯛꯑꯅꯤ ꯑꯩꯈꯣꯏꯒꯤꯗꯤ
ꯎꯝ
ꯊꯕꯥꯛ ꯁꯨꯗꯕꯅꯤꯅ ꯑꯗꯨꯝ ꯃꯥꯟꯅꯩ ꯁꯟꯗꯦ ꯃꯟꯗꯦ ꯍꯥꯏꯅꯤꯉꯥꯏ ꯂꯩꯇ꯭ꯔꯦ
ꯁ ꯈꯣꯏꯅ ꯁ꯭ꯀꯨꯜ ꯀꯥꯔꯤꯉꯩꯗꯗꯤ ꯁꯟꯗꯦꯁꯤ ꯀꯔꯝ ꯀꯥꯟꯗ ꯂꯥꯛꯀꯗꯣꯏꯅꯣꯅ
ꯎꯝ
ꯉꯥꯏꯔꯝꯃꯅꯣ ꯍ ꯍꯧꯖꯤꯛꯇꯤ ꯑꯁ ꯅꯣꯏꯅꯦ ꯊꯕꯛꯁꯨ ꯁꯨꯕ ꯐꯪꯗ꯭ꯔꯦ ꯇꯝ
ꯅꯨꯃꯤꯠꯁꯦ ꯃꯥꯡꯗꯅ ꯑꯗꯨꯝ ꯂꯩꯔꯕ ꯃꯥꯜꯂꯦ
ꯍ ꯍ
ꯎꯝ
ꯏꯁꯥꯁꯨ ꯊꯣꯛꯇꯕ ꯊꯕꯛꯁꯨ ꯇꯧꯗꯕ ꯐꯖꯔꯦ ꯑꯩꯗꯤ ꯎ
ꯅꯣꯏꯗꯤ ꯈꯔꯗꯤ ꯂꯩꯔꯝꯒꯅꯤꯍꯦ
ꯑꯩꯁꯦ
ꯂꯩꯇꯦ ꯀꯔꯤꯔꯥ
ꯈꯪꯗ꯭ꯔꯦꯅꯦ ꯄꯩꯁꯥ ꯄꯤꯔꯛꯅꯤꯉꯥꯏ ꯂꯩꯕꯁꯤꯡꯁꯤꯁꯨ ꯑꯝꯇ
ꯄꯤꯔꯛꯇꯦꯅꯦ
ꯀ꯭ꯔꯤꯒꯤꯔ ꯍꯣ ꯃꯣꯏꯁꯨꯜ
ꯃꯣꯏꯅ ꯍꯦꯟꯅ ꯁꯥꯎꯋꯤꯗ ꯑꯩꯈꯣꯏꯅ ꯁꯥꯎꯅꯤꯡꯉꯥꯏꯗꯣ ꯃꯣꯏ ꯃꯣꯏꯅ ꯍꯦꯟꯅ ꯁꯥꯎꯋꯦ
ꯄꯤꯔꯛꯅꯤꯉꯥꯏ ꯂꯩꯔꯗꯤ ꯑꯃꯗꯒꯤꯔ ꯑꯃꯗꯒꯤꯔ ꯑꯗꯨꯝ ꯂ ꯂꯧꯔꯒ ꯄꯤꯔꯛꯄ ꯌꯥꯕꯅꯦꯕ ꯑꯗꯨꯗꯤ ꯅꯠꯇꯦ ꯑꯩꯈꯣꯏꯁꯨ ꯎꯄꯥꯏ ꯂꯩꯗꯗꯅ ꯑꯗꯨꯝ ꯃꯣꯏꯁꯨ ꯌꯥꯝ ꯋꯥꯔꯝꯒꯅꯤꯅ ꯑꯇꯨꯝ ꯄꯤ ꯄꯤꯔꯝꯕꯅꯦꯕ ꯑꯗꯨꯒ ꯑꯩꯈꯣꯏꯅ ꯋꯥꯕ ꯀꯥꯟ ꯀꯥꯟꯗ ꯑꯃꯨꯛ ꯅꯤꯔꯀꯥꯟꯗ ꯃꯣꯏꯅ ꯂꯩꯥꯏꯇꯦꯟꯅ ꯑꯗꯨꯝ ꯇꯣꯛꯊꯣꯛꯄ ꯌꯥꯝ ꯁꯥꯎꯅꯤꯡꯉꯦ
ꯁꯤ
ꯃꯨꯀꯣꯛꯇꯣ ꯂꯣꯏꯅ ꯆꯥꯛꯄ ꯃꯥꯜꯂꯦꯗ
ꯌꯥꯗ꯭ꯔꯦ
ꯃꯣꯏꯅ ꯅꯤꯕ ꯀꯥꯟꯗꯗꯤ ꯎꯝ ꯑꯩꯈꯣꯏꯅ ꯄꯤꯕꯤꯕ ꯑꯩꯈꯣꯏꯒꯤꯗꯤ ꯀꯔꯤꯝꯇ ꯈꯟꯕꯤꯗꯦꯕ ꯃꯣꯏꯁꯦ
ꯈꯪꯗ꯭ꯔꯦꯗ ꯄꯨꯟꯁꯤꯁꯦ ꯑꯁ ꯖꯥꯠꯖꯥꯠꯅꯤ
ꯖꯥꯠ ꯖꯥꯠ ꯖꯥꯠ
ꯅꯣꯏꯗꯤ ꯀꯔꯝ ꯀꯥꯟꯗ ꯆꯥꯛ ꯊꯣꯡꯕ ꯍꯧꯗꯣꯏꯔꯣ
ꯉꯜꯂꯤꯗ ꯑꯩꯈꯣꯏꯒꯤꯗꯤ ꯍꯧꯖꯤꯛ ꯈꯛꯇꯪ ꯆꯥꯕ ꯉꯥꯏꯔꯤ ꯆꯥꯕꯗ ꯉꯥꯏꯔꯤ
ꯂꯣꯏꯔꯦꯍꯦ ꯅꯣꯏꯁꯨ ꯊꯦꯡꯃꯜꯂꯦꯍꯦ
ꯅꯣꯏ ꯅ ꯍꯧꯒꯠꯄ ꯃꯇꯝꯗ ꯑꯩꯈꯣꯏꯗꯤ ꯇꯨꯝꯃꯅꯤ ꯅꯣꯏꯅ ꯇꯨꯝꯕ ꯃꯇꯝꯗ ꯑꯩꯈꯣꯏꯅ ꯆꯥꯗꯣꯏꯕ
ꯍꯝ ꯍꯝ